ꯇꯄꯔꯣ ꯇꯄ꯭ꯔꯣ ꯇꯕ꯭ꯔꯣ ꯇꯗꯕꯔꯣ
ꯑꯁ ꯇꯥꯕꯔꯣ
ꯇꯥꯏꯌꯦ
ꯑꯍꯝ ꯀꯔꯤ ꯇꯧꯔꯤꯒꯦ ꯍꯧꯖꯤꯛꯇꯤ
ꯇꯨꯝꯃꯦ
ꯑꯣ ꯑꯩꯁ ꯌꯥꯝ ꯌꯥꯝ ꯉꯟꯅꯤꯍꯦ ꯑꯗꯨꯗꯤ
ꯍꯣꯏ ꯇꯨꯝ ꯐꯃꯨꯡꯗ ꯇꯨꯝꯕꯅꯦ
ꯑꯣ ꯑꯁ ꯆꯥꯛꯗꯤ ꯆꯥꯔꯕ꯭ꯔꯥ
ꯀꯩ ꯍꯥꯢꯕ
ꯆꯥꯛ ꯆꯥꯕꯔꯣ
ꯆꯗꯔꯤꯌꯦ ꯑꯩ
ꯑꯣ ꯊꯣꯡꯕꯗꯤ ꯂꯣꯏꯔꯕ꯭ꯔꯥ
ꯊꯣꯡꯗꯦ ꯆꯥꯔꯔꯣꯏꯌꯦ
ꯑꯣꯢ ꯀꯔꯤꯒꯤ
ꯆꯥꯅꯤꯡꯗꯕꯒꯤ
ꯑꯦ ꯆꯥꯛ ꯆꯥꯛꯇꯤ ꯆꯥꯔꯣ ꯀꯩꯅꯣ ꯆꯥꯗ꯭ꯔꯗꯤ ꯍꯛꯆꯥꯡ ꯌꯥꯝ ꯌꯥꯔꯦꯢ ꯐꯥꯔꯣꯏ ꯑꯍꯝ ꯍꯧꯖꯤꯇꯤ ꯀꯅꯥ ꯀꯅꯥ ꯂꯩꯒꯦ ꯅꯪꯗꯤ
ꯏꯃꯥꯟꯅꯕꯤ ꯈꯣꯏꯒ ꯂꯩꯑꯦ
ꯍꯣꯔꯦꯟ ꯕꯣꯜ ꯌꯦꯡꯗꯣꯏꯔꯥ ꯀꯃꯥꯏꯅ ꯇꯧꯗꯣꯏꯔꯥ ꯅꯪꯗꯤ
ꯍꯣꯏ ꯌꯦꯡꯉꯤꯅꯤ
ꯑꯣ ꯅꯪꯗꯤ ꯀꯔꯤ ꯇꯤꯝ ꯏꯁꯄꯣꯔꯠ ꯇꯧꯕ꯭ꯔꯥ
ꯑꯔꯖꯦꯟꯇꯤꯅꯥꯗ
ꯑꯦꯁ ꯃꯦꯁꯤ ꯐꯦꯅꯔ ꯅꯪꯁꯨ ꯃꯦꯁꯤ ꯑꯦ ꯍꯥꯍꯥ ꯌꯥꯝ ꯐꯩꯍꯦ ꯑꯗꯨꯗꯤ
ꯍꯣꯏ ꯅꯪ ꯅꯪ ꯅꯪꯗꯤ ꯅꯠꯇ꯭ꯔꯣ
ꯑꯩꯗꯤ ꯔꯣꯅꯦꯜꯗꯣ ꯐꯦꯟꯅꯦ ꯑꯗꯣ ꯉꯔꯥꯡꯍꯥꯍꯥ ꯉꯔꯥꯡ ꯁꯤꯔꯦ ꯑꯩꯈꯣꯏꯒꯤ ꯐꯦꯟꯗꯤ
ꯐꯈ꯭ꯔꯦ ꯑꯩꯈꯣꯏꯁꯥꯏꯁꯨ ꯔꯣꯅꯜꯗꯣꯐꯦ ꯐꯦꯁꯅꯦ ꯑꯗꯣ ꯁꯤꯈ꯭ꯔꯦ ꯑꯗꯨꯒꯤ ꯌꯥꯝ ꯅꯨꯡꯉꯥꯏꯔꯦ
ꯌꯥꯝ ꯅꯨꯡꯉꯥꯏꯔꯦ ꯍꯥ ꯍꯥ ꯏꯁ ꯎ
ꯍꯣꯏ ꯎꯝ ꯃꯥ ꯑꯩꯉꯣꯟꯗ ꯑꯗꯨꯝ ꯑꯦꯒꯦꯟꯁ ꯇꯧꯕꯅꯦꯕ ꯉꯝꯒꯅꯤ ꯉꯝꯒꯅꯤ ꯉꯝꯒꯅꯤ ꯍꯥꯏꯌꯦꯒ ꯑꯗꯨꯒ ꯁꯤꯈ꯭ꯔꯦ ꯋꯥꯟꯗꯣꯛꯑꯦ ꯑꯗꯨ ꯇꯥꯕ꯭ꯔꯣ ꯇꯕ꯭ꯔꯣ
ꯏꯁ꯭ꯀꯨ ꯀꯕ꯭ꯔꯥ
ꯂꯣꯏꯔꯦ ꯑꯩꯈꯣꯏꯗꯤ ꯂꯥꯏꯔꯤꯛ ꯇꯝꯕ ꯂꯣꯏꯔꯦ
ꯍꯩꯁ ꯏꯁ꯭ꯀꯨꯜ ꯇꯝꯕꯂꯩꯔꯦ
ꯍꯣꯏ
ꯀꯣꯂꯦꯖꯔꯥ ꯑꯗꯨꯗꯤ
ꯍꯣꯏ ꯑꯗꯨ ꯇꯝꯕ ꯂꯣꯏꯔꯦ ꯑꯗꯨꯁꯨ
ꯑꯩꯁ ꯑꯗꯨꯗꯤ ꯍꯝ ꯍꯪ ꯑꯩꯗꯤ ꯍꯧꯖꯤꯛ ꯀꯣꯂꯦꯖ ꯇꯝꯂꯒ ꯂꯩꯌꯦ
ꯑꯉꯥꯡ ꯑꯣꯏꯕ ꯃꯥꯜꯂꯦ
ꯎꯝ ꯅꯪꯒꯤ ꯃꯈꯣꯜꯁꯦ ꯌꯥꯝ ꯑꯉꯥꯡ ꯃꯥꯂꯦ ꯀꯩꯔꯤ
ꯗꯦ ꯃꯤ ꯂꯣꯏꯟꯃꯛ ꯍꯥꯏꯕꯅꯦ ꯅꯪꯗꯤ ꯆꯍꯤ ꯀꯌꯥ ꯁꯨꯨꯔꯒꯦ
ꯑꯩ ꯑꯩꯗꯤ ꯎꯝ ꯆꯍꯤ ꯎꯝ ꯇ꯭ꯋꯦꯟ ꯇ꯭ꯋꯦꯟꯇꯤ ꯅꯪꯗꯤ
ꯑꯩꯗꯤ ꯁ ꯑꯥ ꯅꯉꯣꯟꯗꯒꯤ ꯆꯍꯤ ꯑ ꯍꯦꯜꯂꯦ ꯍꯥꯢꯅ ꯑꯥꯕ ꯀꯨꯟꯒ ꯑꯅꯤꯒ
ꯑꯣ ꯑꯍ ꯎꯍꯝ ꯎꯍꯝ ꯎꯝ ꯑꯗꯣ ꯅꯪꯖꯦ ꯑ ꯋꯥꯔꯜ ꯀꯞ ꯃꯇꯝꯗ ꯅꯠꯇꯕꯀꯣ ꯄꯨꯡ ꯀꯌꯥ ꯀꯌꯥꯗ ꯇꯨꯝꯕ꯭ꯔꯥ ꯅꯪꯗꯤ
ꯊꯦꯡ ꯊꯦꯡꯅ ꯇꯨꯝꯃꯦ ꯑꯩꯗꯤ
ꯑꯣ ꯒꯦꯝ ꯁꯥꯅꯕ꯭ꯔꯥ ꯅꯪꯁꯨ
ꯍꯣꯏ
ꯏꯁ ꯀ꯭ꯔꯤ ꯒꯦꯝ ꯁ꯭ꯅꯥꯕ꯭ꯔꯥ ꯅꯪꯗꯤ
ꯁꯥꯅꯥꯌꯦ
ꯑꯦꯝ ꯑꯦꯜ ꯑꯣ ꯑꯩꯁꯨ ꯁꯥꯟꯅꯩ ꯑꯗꯣ ꯅꯪ ꯎꯝ ꯁꯅꯥꯕ ꯍꯩꯕ꯭ꯔꯥ ꯅꯪꯗꯤ
ꯍꯩꯕꯅꯦ ꯑꯩ ꯁꯥꯟꯅꯕ ꯍꯩꯔꯁꯨꯅꯦ ꯑꯩꯒꯤ ꯑꯥ ꯁꯥꯟꯅꯒ ꯁꯃꯥ ꯁꯅꯥꯃꯤꯟꯕ ꯃꯤ ꯈꯣꯏꯗꯣ ꯍꯩꯇꯕꯒꯤ
ꯑꯣ ꯍꯧꯖꯤꯛꯇꯤ ꯔꯦꯡ ꯀꯌꯥ ꯁꯨꯔꯦ
ꯎꯝ ꯑꯁ ꯔꯦꯡꯒ ꯀꯥꯕ ꯉꯝꯗ꯭ꯔꯦꯍꯦ ꯑꯝ ꯀꯩꯅꯣ ꯎꯝ ꯀꯣ ꯑꯥꯝ ꯀꯔꯤ ꯍꯥꯏꯁꯤ ꯁꯦꯔꯥ ꯑꯝ ꯅꯪꯒꯤ ꯀꯣꯏꯅꯕꯩ ꯅꯨꯄꯤ ꯂꯩꯇ꯭ꯔꯣ
ꯑꯩꯗꯤ ꯅꯨꯄꯤ ꯀꯣꯏꯗꯦ ꯍꯧꯖꯤꯛꯇꯤ ꯀꯣꯏꯅꯤꯡꯗ꯭ꯔꯦ ꯍꯧꯖꯤꯛꯇꯤ
ꯅꯪꯗꯤ ꯆꯥꯛ ꯆꯥꯔꯒ ꯂꯩꯕ꯭ꯔꯣ ꯍꯧꯖꯤꯛ
ꯎꯝ
ꯀꯩꯒꯤꯅꯣ ꯎꯝ ꯆꯥꯛ ꯀꯩꯅꯣ ꯆꯥꯕ ꯃꯥꯜꯂꯦ ꯅꯪꯗꯤ
ꯑꯩꯁꯦ ꯍꯧꯖꯤꯛ ꯍꯥꯏꯔꯣꯏ ꯍꯥꯏꯅꯤꯡꯗꯦ
ꯀꯩꯅꯣ
ꯍꯥꯏꯅꯤꯡꯗ꯭ꯔꯦ
ꯀꯩꯒꯤꯅꯣ
ꯀꯩꯁꯨ ꯅꯠꯇ ꯆꯅꯥ ꯆꯥꯔꯒ ꯂꯩꯕꯅꯦ
ꯑꯣ ꯍꯥꯎꯒꯅꯤꯀꯣ
ꯎꯝ ꯌꯥꯝ ꯍꯥꯎꯋꯦ ꯍꯧꯔꯦꯟꯁꯨ ꯕꯤꯒꯦꯝ ꯁꯥꯟꯅꯗꯨꯏꯔꯥ ꯅꯪꯗꯤ
ꯍꯥꯥ
ꯍꯧꯔꯦꯟꯁꯨ ꯍꯣꯔꯦꯟꯁꯨ ꯒꯦꯝ ꯁꯥꯅꯗꯣꯏꯔꯥ
ꯍꯣꯏ ꯁꯥꯟꯅꯒꯅꯤ ꯑꯩꯒꯤ ꯁꯥꯏꯒ ꯁꯥꯟꯅꯗꯨꯏꯅꯦ
ꯑꯦ ꯑꯍꯝ ꯔꯤꯡ ꯑꯩꯁꯨ ꯌꯥꯎꯅꯤꯡꯉꯤ ꯍꯣꯏ ꯑꯩꯗꯤ ꯁꯥꯟꯅꯕ ꯍꯩꯇꯦ
ꯑꯣ
ꯑꯩꯗꯤ ꯁꯥꯟꯅꯕ ꯍꯩꯇꯦ ꯑꯩꯗꯤ ꯍꯧꯖꯤꯛ ꯔꯦꯡ ꯎꯝ ꯒ꯭ꯔꯥꯟꯃꯁꯇꯔꯗ ꯂꯩꯌꯦ ꯑꯩꯗꯤ
ꯑꯣ
ꯅꯪꯒꯤ ꯐꯦꯚꯣꯔꯥꯏꯠ ꯍꯦꯔꯣ ꯀꯔꯤꯅꯣ
ꯐꯦꯚꯣꯔꯥꯏꯠ ꯂꯩꯇꯦ ꯑꯩ ꯈ꯭ꯣꯏꯗꯒꯤ ꯑꯄꯥꯝꯕꯗꯤ ꯂꯩꯇꯦꯕꯀꯣ ꯑꯗꯣ ꯄꯥꯏꯔꯗꯤ ꯑꯗꯨꯝ ꯉꯝꯕꯗꯣ ꯎꯝ ꯀꯩꯅꯣ ꯚꯦꯂꯤꯄ ꯒꯨꯝꯕ ꯄꯥꯝ ꯄꯥꯏ ꯄꯥꯏꯔꯗꯤ ꯑꯗꯨꯝ ꯉꯝꯔꯅꯤ
ꯀꯤ ꯍꯥꯏꯕ꯭ꯔꯥ ꯑꯝꯇ ꯍꯥꯏꯕꯤꯌꯣ
ꯀꯩ ꯍꯥꯏꯕ
ꯅꯪ ꯍꯧꯖꯤꯛ ꯍꯦꯔꯣꯃꯤꯡ ꯍꯥꯏꯕꯗꯣ ꯍꯥꯏꯕꯤꯌꯣ ꯍꯥꯏꯕꯤꯌꯣ ꯍꯥꯏꯕ ꯍꯧꯖꯤꯛ
ꯚꯦꯂꯤꯌꯔ ꯄꯥꯏꯔꯗꯤꯅꯦ ꯑꯗꯨꯝ ꯉꯝꯔꯅꯤ ꯍꯥꯏꯕ
ꯃꯩꯅꯇꯔ ꯇꯦꯡꯔꯥ ꯅꯪ ꯍꯥꯏꯕꯗꯣ
ꯅꯠꯇꯦꯍꯦ ꯃꯦꯁꯅꯦꯍꯦ
ꯃꯦꯁ ꯃꯤꯡꯗꯣ ꯍꯥꯏꯕꯤꯌꯣ ꯑ
ꯚꯦꯅꯤꯔ ꯚꯦꯅꯤꯔ ꯈꯪꯗ꯭ꯔꯣ
ꯕꯦꯂꯤꯌꯔ
ꯎꯝ
ꯑꯣ ꯑꯁ ꯑꯗꯨꯗꯤ ꯃꯥ ꯁꯤ ꯁꯤ ꯍꯦꯔꯣꯁꯤ ꯌꯥꯝ ꯐꯕꯅꯦ ꯑꯩꯗꯤ ꯑꯩꯒꯤ ꯑꯩꯒꯤ ꯐꯦꯚꯣꯔꯥꯏꯠ ꯍꯦꯔꯣꯗꯤ ꯂꯩꯇꯦ ꯑꯩꯗꯤ ꯂꯣꯏ ꯍꯦꯔꯣ ꯆꯠꯂꯦ ꯑꯩꯗꯤ
ꯇꯦꯡꯁꯨ ꯆꯠꯂꯦ ꯅꯪꯒꯤ ꯅꯪꯒꯤ ꯔꯦꯡ ꯍꯧꯖꯤꯛ ꯍꯧꯖꯤꯛ ꯀꯌꯥ ꯀꯌꯥ ꯂꯩꯔꯦ
ꯍꯥꯏꯅꯤꯡꯗꯦ
ꯎꯝ ꯍꯥꯏꯌꯣ ꯑꯩꯗꯤ ꯒ꯭ꯔꯥꯟꯃꯁꯇꯔꯅꯦ ꯅꯪꯗꯤ
ꯍꯥꯏꯔꯔꯣꯏ ꯒꯦꯝ ꯅꯠꯇꯕ ꯋꯥꯔꯤ ꯊꯣꯛꯑꯣ ꯋꯥꯔꯤ ꯑꯇꯣꯞꯄ ꯑ ꯀꯅꯥꯅ ꯌꯦꯟꯁꯥꯡ ꯊꯣꯡꯒꯦ
ꯀꯅꯥꯅꯔ ꯍꯧꯖꯤꯛ ꯑꯩꯒꯤ ꯏꯌꯥꯝꯕ ꯊꯣꯡꯂꯒ ꯂꯩꯌꯦ
ꯑꯣ
ꯍꯣꯔꯦꯟ ꯑꯍꯝ ꯑꯍꯝ ꯍꯣꯔꯦꯟ ꯆꯥꯛ ꯆꯥꯅꯤꯡꯉꯥꯗꯤ ꯑꯗꯨꯝ ꯆꯥꯔꯅꯤ
ꯅꯪꯗꯤ ꯑ ꯆꯥꯛ ꯆꯥꯔꯦꯀꯣ ꯑꯩ ꯆꯥꯛ ꯆꯥꯗ꯭ꯔꯤꯀꯣ ꯅꯪꯗꯤ
ꯇꯥꯕ꯭ꯔꯥ
ꯇꯥꯏꯌꯦ
ꯅꯪꯗꯤ ꯆꯥꯛ ꯆꯥꯗꯔꯤꯀꯣ ꯍꯧꯖꯤꯛꯐꯥꯎ
ꯍꯣꯏ ꯑꯩꯗꯤ ꯉꯁꯥꯏ ꯆꯥ ꯆꯥ ꯊꯛꯑꯦ ꯑꯗꯨꯒꯤꯅꯦ ꯆꯥꯛ ꯅ ꯆꯥꯛ ꯂꯥꯝꯗ꯭ꯔꯤꯗꯣ
ꯑꯣ ꯑꯍꯝ ꯑꯩꯗꯤ ꯑꯩꯁꯨꯅꯦ ꯑꯩꯗꯤ ꯐꯥ ꯑꯩꯗꯤ ꯀꯣ ꯐꯥꯁ ꯐꯨꯗꯠꯗ ꯂꯩ ꯏꯕꯅꯦ ꯑꯗꯨꯝ
ꯊꯕꯛ ꯇꯧꯔꯒ
ꯐꯩꯌꯦ ꯐꯩ
ꯐꯩꯗꯦꯗ ꯀꯔꯤ ꯐꯩꯌꯦ
ꯆꯥꯛ ꯊꯣꯡꯕ ꯍꯩꯔꯝꯅꯤꯅꯦ ꯑꯗꯨꯗꯤ ꯅꯪ ꯎꯝ ꯀꯩꯅꯣ ꯀꯩꯅꯣ ꯀꯩꯅꯣ ꯊꯣꯡꯕ ꯍꯥꯏꯔꯝꯅꯤꯅꯦ
ꯈꯪꯉꯨꯗꯤ ꯈꯪꯉꯣꯏ ꯑꯩ ꯑꯩꯒꯤ ꯑꯩꯒꯤ ꯌꯨꯝꯗꯁꯨ ꯑꯗꯨꯝ ꯊꯣꯡꯕꯅꯦ ꯑꯩꯗꯤ ꯆꯥꯛ ꯌꯦꯟꯁꯥꯡ ꯑꯗꯨꯝ ꯊꯣꯡꯕꯅꯦ ꯑꯩꯗꯤ
ꯑꯥ
ꯎꯝ ꯑꯗꯨꯃꯥꯏꯅ ꯇꯧꯋꯦ ꯑꯗꯣ
ꯑꯩꯁꯦ ꯉꯔꯥꯡ ꯇꯨꯝꯗꯕꯅꯀꯣ ꯑꯁ ꯑꯩꯗꯤ ꯍꯧꯖꯤꯛ ꯌꯥꯝ ꯋꯥꯔꯦ ꯅꯪꯗꯤ ꯋꯥ ꯗ꯭ꯔꯣ
ꯀꯩꯒꯤ
ꯕꯣ ꯌꯦꯡꯕꯗꯣ ꯑꯩꯗꯤ ꯕꯣ ꯌꯦꯡꯕꯅ ꯑꯁ ꯌꯥꯝ ꯋꯥꯔꯦ ꯉꯔꯥꯡ
ꯑꯣ ꯑꯩꯗꯤ ꯋꯥꯗꯦ
ꯑꯩꯁ ꯅꯩꯔꯤꯒꯣ ꯑꯗꯨ ꯃꯤ ꯃꯤꯗꯤ ꯌꯥꯝ ꯍꯛꯆꯥꯡ ꯌꯥꯝ ꯅꯨꯡꯉꯥꯏꯕ ꯃꯥꯜꯂꯦ ꯑꯗꯨꯒꯤ ꯍꯝ ꯍꯝ ꯍꯧꯖꯤꯛ ꯍꯧꯖꯤꯛ ꯍꯧꯖꯤꯛꯇꯤ ꯅꯪꯗꯤ ꯀꯔꯤ ꯇꯕꯛ ꯇꯧꯕ꯭ꯔꯥ
ꯊꯕꯛꯅ ꯊꯕꯛ ꯉꯥꯛꯇ ꯑꯣꯏꯔꯦ ꯑꯌꯨꯛ ꯍꯦꯛ ꯍꯧꯒꯠꯂꯁꯨ ꯊꯕꯛ ꯊꯕꯛ ꯊꯕꯛ ꯊꯕꯛ
ꯑꯌꯨꯛ ꯑꯌꯨꯛ ꯑꯌꯨꯛꯁꯨ ꯅꯪ ꯊꯕꯛ ꯇꯧꯕ꯭ꯔꯥ
ꯍꯣꯏ ꯋꯥꯏ ꯁꯦꯡꯕ ꯑꯩꯒꯤ ꯑꯥ ꯑꯩꯅ ꯂꯩꯐꯝꯁꯦ ꯁꯦꯡꯔꯅꯤ ꯐꯃꯨꯡ ꯁꯦꯡꯔꯅꯤ ꯑꯗꯨꯒ ꯆꯥꯛ ꯊꯣꯡꯔꯅꯤ ꯑꯗꯨꯝ
ꯑꯥ
ꯃꯨꯛꯀ ꯆꯠꯂꯅꯤ ꯑꯗꯨꯒ
ꯑꯗꯨꯗꯤ ꯈꯔ ꯑꯗꯨꯗꯤ ꯈꯔ ꯉꯟꯅ ꯇꯨꯝ ꯈꯔ ꯉꯟꯅ ꯇꯨꯝꯃꯣ
ꯃꯔꯛ ꯃꯔꯛꯇꯗꯤ ꯉꯟꯅ ꯇꯨꯝꯃꯦ ꯃꯔꯛ ꯃꯔꯛꯇꯗꯤ ꯊꯦꯡꯅ ꯇꯨꯝꯃꯦ
ꯑꯩꯁꯨ ꯑꯩ ꯍꯥꯏꯕ ꯈꯪꯗꯦꯗ ꯑꯩ ꯁꯤ ꯇꯝꯗꯗꯤ ꯇꯝꯗꯗꯤ ꯇꯨꯝꯕꯗꯣ ꯄꯨꯡ ꯑꯃ ꯑꯅꯤꯗꯥ ꯇꯨꯝꯃꯦ ꯑꯩ ꯌꯨꯝꯗ ꯂꯩꯔꯗꯤ ꯄꯨꯡ ꯑꯦꯂꯕꯦꯟ ꯄꯨꯡ ꯇꯦꯟꯗ ꯇꯨꯝꯃꯦ
ꯊꯦꯡꯉꯦ ꯌꯥꯝ
ꯆꯥꯛ ꯆꯥꯛ ꯊꯦꯡꯅ ꯊꯦꯡꯅ ꯇꯨ ꯆꯥꯕꯗꯣ ꯇꯝꯗ ꯂꯩꯔꯗꯤ
ꯈꯪꯕ꯭ꯔꯥ
ꯍꯣꯏ
ꯎꯝ ꯑꯗꯨꯒꯤꯅꯦ ꯑ ꯃꯇꯝꯗꯣ ꯃꯇꯝꯗꯣ ꯆꯦꯟꯖ ꯇꯧꯋꯦ ꯍꯥꯏꯌꯦꯕ ꯑꯩ ꯍꯥꯏꯅꯤꯡꯕꯁꯦ ꯑꯗꯨꯒꯤꯅꯦ
ꯑꯣ
ꯁꯤꯇꯝꯗ ꯂꯩꯔꯗꯤ ꯑꯥ ꯊꯕꯛ ꯇꯧꯕꯗꯣ ꯊꯕꯛ ꯂꯤꯁꯤꯟꯕꯗꯣ ꯄꯨꯡ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯄꯨꯡ ꯇꯔꯦꯠꯠꯇ ꯂꯣꯏꯁꯤꯜꯂꯦ ꯑꯩꯈꯣꯏ ꯊꯕꯛꯁꯦ
ꯊꯦꯡꯉꯦ
ꯎꯝ ꯊꯦꯡꯉꯦ ꯍꯦ ꯑꯥ ꯎꯝ ꯇꯕ꯭ꯔꯥ
ꯇꯥꯏꯌꯦ
ꯑꯥ ꯅꯪꯒꯤ
ꯀꯩ ꯑꯩꯒꯤ ꯀꯩꯅꯣ
ꯇꯥꯏꯀꯣ
ꯇꯥꯏꯌꯦ
ꯑꯥ ꯅꯪꯁꯦ ꯅꯪꯒꯤ ꯍꯣꯕꯤꯗꯤ ꯀꯔꯤꯅꯣ
ꯑꯩꯁꯤꯔꯣ ꯍꯥꯏꯅꯤꯡꯗꯦꯗ
ꯑꯦ ꯅꯪꯒꯤ ꯍꯧꯕꯤꯁꯨ ꯍꯥꯏꯅꯤꯡꯗ꯭ꯔꯦ
ꯀꯩꯀꯤꯅꯣ ꯅꯪ ꯈꯪꯔꯒ
ꯍꯥꯏ ꯑꯗꯨꯝ ꯈꯪꯅꯤꯡ ꯍꯩꯅꯤꯡ ꯍꯥꯡꯅꯤꯡꯕꯅꯦꯗ ꯑꯩꯒꯤ ꯍꯣꯕꯤꯗꯤ ꯑꯩꯒꯤ ꯍꯣꯕꯤꯁꯦ ꯑꯩꯒꯤ ꯍꯣꯕꯤꯗꯤ ꯑꯗꯨꯝ ꯏꯁꯩ ꯇꯥꯔꯒ ꯂꯩꯕꯗꯣ ꯑꯗꯨꯝ ꯑꯩꯗꯤ ꯌꯥꯝ ꯄꯥꯝꯃꯦ ꯇꯥꯕ꯭ꯔꯥ
ꯀꯩ ꯍꯥꯏꯕ ꯅꯪ ꯍꯧꯖꯤꯛ ꯍꯥꯏꯕꯗꯣ ꯀꯩ ꯍꯥꯏꯕꯅꯣ
ꯇꯥꯕ꯭ꯔꯥ
ꯇꯥꯏꯌꯦ
ꯅꯪꯒꯤ ꯃꯈꯣꯟ ꯇꯥꯗꯔꯤ ꯍꯧꯖꯤꯛ